ꯎꯝ ꯍꯜꯂꯣ ꯑꯥ ꯑꯥ ꯇꯥꯏ ꯑ ꯑꯗꯨ ꯅꯪꯒꯤꯗꯤ ꯏꯁꯄ꯭ꯔꯤꯡ ꯄꯥꯝꯃꯦꯕꯀꯣ
ꯎ
ꯑꯗꯨ ꯋꯤꯟꯇꯔꯗꯤ ꯀꯔꯤꯒꯤ ꯄꯥꯝꯗꯕ꯭ꯔꯥ
ꯎꯝ ꯑꯩꯗꯤ ꯌꯥꯝ ꯁꯥꯃꯜꯂꯁꯨ ꯄꯥꯝꯗꯦ ꯏꯪꯃꯜꯂꯁꯨ ꯄꯥꯝꯗꯦ ꯍꯥꯏꯗꯤ ꯆꯞ ꯆꯥꯕ ꯏꯁꯄ꯭ꯔꯤꯡꯗꯨꯣꯀꯣ ꯑꯗꯨꯒ ꯏꯁꯄ꯭ꯔꯤꯡ ꯈꯤꯇꯪ ꯍꯣꯏ ꯐ꯭ꯂꯋꯥꯔꯒꯨꯝꯕ ꯅꯣꯡ ꯈꯤꯇꯪ ꯆꯨꯔꯒ ꯍꯣꯏ ꯐ꯭ꯂꯥꯋꯔꯒꯨꯝꯕ ꯕ꯭ꯂꯨꯝ ꯇꯧꯕꯗ ꯑꯗꯨꯒꯨꯝꯕ ꯑꯩꯅ ꯄꯥꯝꯃꯦ
ꯑꯣꯀꯦ ꯑꯣꯀꯦ ꯑꯗꯨꯒ ꯑꯣꯇꯝꯁꯤꯁꯨ ꯑꯗꯨꯝ ꯅꯨꯡꯁꯤꯕꯅꯦꯀꯣ ꯑꯃꯔꯣꯝ ꯍꯥꯏꯔꯒꯗꯤ ꯅꯣꯡ ꯅꯣꯡꯒꯨꯝꯕ ꯅꯣꯡꯒꯨꯝꯕ ꯍꯥꯏꯌꯦ ꯅꯨꯡꯁꯤꯠꯀꯨꯝꯕ ꯌꯥꯝ ꯁꯤꯠꯂꯛꯄꯗꯣ
ꯃ
ꯀꯔꯤ ꯍꯥꯏꯁꯤꯔꯥ ꯋꯥꯈꯜꯁꯦ ꯌꯥꯝꯅ ꯀꯔꯤ ꯀꯔꯤ ꯍꯥꯏꯁꯤꯔ ꯈꯪꯗꯦꯗ ꯅꯨꯡꯁꯤꯕ ꯑꯃ ꯂꯩꯕꯅꯦ ꯅꯨꯡꯁꯤꯠ ꯌꯥꯝ
ꯁꯤꯠꯂꯒ ꯀꯩꯅꯣ ꯇꯧꯕꯁꯤꯁꯨ ꯀꯣ
ꯑꯥ ꯑꯣꯇꯝ ꯑꯣꯇꯝꯁꯨ ꯍꯣꯏ ꯑꯗꯨꯝ ꯌꯥꯏꯗ
ꯑꯗꯨꯝ ꯅꯨꯡꯁꯤ ꯑꯃꯔꯣꯝꯗ ꯍꯥꯏꯕꯗꯤ ꯌꯥꯝ ꯁꯦꯠꯇꯇꯤ ꯑꯣꯏꯌꯦꯅ ꯃꯥꯒꯤ ꯀꯔꯤ ꯍꯥꯏꯁꯤꯔꯥ ꯃꯥꯒꯤ ꯑꯦꯟꯚꯥꯏꯔꯣꯟꯃꯦꯟꯁꯦ ꯑꯣꯠꯇ ꯃꯇꯝꯁꯤꯗꯩꯀꯣ ꯑꯗꯨ ꯑꯣꯏꯔꯒꯁꯨ ꯁꯨ ꯈꯪꯗꯦꯗ ꯋꯥꯈꯜ ꯑꯗꯨꯝ ꯅꯨꯡꯁꯤꯕ ꯑꯃ ꯄꯣꯛꯄꯗꯣ ꯌꯥꯝ ꯁꯦꯠ ꯑꯣꯏꯔꯒꯁꯨ ꯂꯩꯗꯅꯀꯣ
ꯑꯣꯇꯝꯒꯤ ꯂꯤꯞꯁ ꯈꯔ ꯈꯔ ꯂꯩꯕꯅꯦ ꯇ꯭ꯔꯤꯒꯤ ꯑꯣꯔꯦꯟꯁ ꯊꯣꯛꯄꯒꯨꯝꯕ ꯑꯗꯨꯒꯨꯝꯕꯗꯤ ꯈꯔ ꯐꯖꯩ ꯑꯗꯨꯒꯨꯝꯕ ꯎꯈ꯭ꯔꯕꯣ ꯑ ꯂꯤꯞꯁ ꯀꯃꯥꯏꯅ ꯍꯥꯏꯈ꯭ꯔꯣ ꯂꯤꯞꯁꯇꯨ ꯀꯩꯅꯣ ꯈꯨꯠꯀꯨꯝꯅ ꯑ ꯑꯍꯨꯝꯒꯨꯝꯅ ꯑꯣꯔꯦꯟꯖ ꯃꯆꯨꯗꯀꯣ ꯑꯗꯨꯒꯨꯝꯕ ꯇꯥꯔꯛꯑꯗꯤ ꯑꯗꯨ ꯑꯣ ꯑꯗ ꯑꯣꯔꯦꯟꯖ ꯄꯨꯔꯥ ꯑꯣꯔꯦꯟꯖ ꯑꯣꯟꯕ ꯃꯆꯨꯒꯗꯣ ꯐꯖꯩ
ꯍꯣꯏ ꯑꯗꯨꯁꯨ ꯑꯗꯨꯝ ꯅꯨꯡꯗꯤ ꯅꯨꯡꯁꯤꯌꯦꯗ ꯐꯖꯩꯌꯦ ꯑꯗꯨꯕꯨꯗꯤꯀꯣ
ꯎꯝ ꯐ꯭ꯔꯨꯏꯠꯁꯇꯤ ꯅꯪꯗꯤ ꯀꯔꯝꯕ ꯈ꯭ꯋꯥꯏ ꯄꯥꯝꯒꯦ
ꯍꯥꯥ
ꯐ꯭ꯔꯨꯏꯠꯁ
ꯐ꯭ꯔꯨꯠꯁꯦ ꯑꯩꯅ ꯄꯥꯝꯒꯗꯕꯁꯤ ꯀꯔꯤ ꯑꯣꯏꯒꯗ꯭ꯔꯥ ꯑꯩꯁꯦ ꯐ꯭ꯔꯨꯠꯁꯦ ꯑꯗꯨꯝ ꯑꯌꯥꯝꯕ ꯄꯥꯝꯃꯦ ꯑꯩꯁꯦ ꯑꯗꯨꯕꯨ ꯁꯤꯟꯗ꯭ꯔꯗꯤ ꯗꯤ ꯌꯥꯔꯦ ꯁꯥꯔ ꯑꯣꯏꯗ꯭ꯔꯗꯤ ꯍꯣꯏ ꯁꯥꯔ ꯑꯣꯏꯗ꯭ꯔꯗꯤ ꯑꯗꯨꯝ ꯌꯥꯔꯦ ꯕꯠ ꯌꯨꯖꯋꯦꯜꯂꯤ ꯑꯗꯨꯝ ꯌꯥꯝ ꯑꯗꯨꯝ ꯌꯥꯏꯗ ꯑꯗꯨꯝ ꯐ꯭ꯔꯨꯠꯁ ꯑꯌꯥꯝꯕ ꯑꯗꯨꯝ ꯆꯥꯕ ꯌꯥꯏ ꯑꯗꯨꯝ ꯑ ꯊꯨꯝꯕ꯭ꯔꯗꯤꯀꯣ
ꯑꯥ
ꯅꯪꯗꯤ
ꯍꯣꯏ ꯑꯩꯁꯨ ꯍꯣꯏ ꯍꯣꯏ ꯆꯤꯡꯒꯨꯝꯕꯒꯤ ꯐꯣꯔ ꯑꯦꯛꯖꯥꯝꯄꯜ ꯎꯝ ꯋꯤꯟꯇꯔꯒꯨꯝꯕꯗ ꯒꯕꯥꯒꯨꯝꯕꯀꯣ ꯆꯤꯡꯒꯤ ꯕꯕꯥꯒꯨꯝꯕꯗꯣ ꯍꯣꯏ ꯑꯗꯨꯒꯨꯝꯕꯗꯣ ꯊꯨꯝꯃꯒ ꯌꯥꯝ ꯇꯣꯡꯉꯥꯜꯂꯦ ꯇꯝꯄꯥꯛꯈꯨꯝ ꯍꯣꯏ
ꯇꯝꯄꯥꯛꯒ ꯀꯩꯅꯣ ꯈꯔ ꯎ
ꯑꯗꯨꯒ ꯅꯣꯣꯏ ꯇꯥꯃꯦꯡꯂꯣꯡꯒꯨꯝꯕꯒꯤ ꯑꯣꯔꯦꯟꯁ ꯀꯨꯝꯕꯁꯨ ꯍꯣꯏ ꯃꯍꯥꯎꯗꯨ ꯇꯝꯄꯥꯛꯀꯤ ꯑꯣꯔꯦꯟꯁ ꯀꯞ ꯐꯖꯅ ꯇꯣꯡꯉꯜꯂꯦ
ꯇꯣꯡꯉꯥꯜꯂꯦ ꯇꯣꯡꯉꯥꯜꯂꯦ ꯍꯥꯎꯕꯅꯦ ꯑꯗꯨꯁꯨ ꯎ
ꯍꯥꯎꯧꯕꯗꯨ ꯗꯤꯐ꯭ꯔꯦꯟꯁꯇꯨ ꯗꯥꯏꯔꯦꯛ ꯈꯪꯈ꯭ꯔꯦꯕꯀꯣ ꯑꯗꯨꯗꯤ ꯍꯣꯏ ꯆꯤꯡꯒꯨꯝꯕꯒꯤꯁꯦ ꯆꯤꯡꯒꯨꯝꯕꯒꯤ ꯄꯣꯠꯁꯦ ꯍꯣꯏ ꯐ꯭ꯔꯨꯏꯠꯁꯨ ꯂꯣꯏ ꯍꯥꯎꯅ ꯈꯪꯗꯦ ꯀꯩ ꯇꯧꯕ ꯣꯏꯅ ꯑꯗꯨꯣꯒꯨꯝꯃꯗꯣ
ꯃꯣꯏ ꯀꯩꯅꯣ ꯑꯣꯏꯕꯒꯤꯅꯤꯗ ꯑꯩꯅ ꯈꯟꯕꯗꯤ ꯌꯥꯝ ꯑꯣꯔꯒꯥꯅꯤꯛ ꯑꯣꯏꯕꯗꯣ
ꯑꯥ
ꯀꯔꯤ ꯍꯤꯗꯥꯛꯀꯨꯝꯕꯁꯦ ꯄꯥꯛ ꯆꯥꯏꯗꯕ ꯑꯗꯨꯒ ꯌꯥꯝ ꯄꯤꯌꯣꯔ ꯑꯣꯏꯅ ꯑꯗꯨꯝ ꯐꯪꯁꯨ ꯐꯪ ꯒꯤ ꯍꯥꯎꯕ ꯃꯥꯜꯂꯦꯅ ꯈꯜꯂꯦꯗ
ꯑꯣꯀꯦ ꯑꯣꯀꯦ ꯑꯗꯨꯁꯨ ꯍ
ꯎꯝꯗ ꯎꯝ ꯁꯤꯟꯕꯒꯨꯝꯕꯗꯤ ꯅꯪ ꯆꯥꯕ ꯍꯩꯕ꯭ꯔꯥ ꯍꯩ ꯁꯤꯟꯕꯒꯨꯝꯕꯗꯤ
ꯑꯩ ꯁꯤꯟꯕꯒꯨꯝꯕꯁꯦ ꯆꯥꯕ ꯑꯩ ꯁꯤꯟꯕ ꯍꯥꯏꯁꯦ ꯍꯥꯏꯗꯤ ꯊꯨꯝ ꯂꯣꯏ ꯑ ꯊꯨꯝ ꯊꯨꯝ ꯅꯠꯇꯦ ꯊꯨꯝ ꯁ꯭ꯨꯋꯤꯠ ꯂꯣꯏ ꯍꯥꯞꯄꯒ ꯆꯥꯏ ꯅꯠꯇ꯭ꯔꯗꯤ ꯁꯤꯟꯕ ꯌꯥꯝꯄꯥ ꯍꯩꯇꯦꯪ ꯅꯪꯗꯤ
ꯑꯩꯁꯨꯅꯦ ꯑꯗꯨꯒꯤꯅꯦ ꯑꯩꯗꯤ ꯑꯌꯥꯝꯕ ꯁ꯭ꯋꯤꯠ ꯑꯣꯏꯔꯗꯤ ꯑꯗꯨꯝ ꯏ ꯂꯥꯏꯅ ꯑꯗꯨꯝ ꯆꯥꯏ ꯑꯗꯨꯕꯨ ꯌꯥꯝꯅ ꯁꯥ ꯑꯣꯏꯔꯒꯗꯤ ꯌꯥꯝ ꯆꯥꯕ ꯉꯝꯅꯕꯀꯣ ꯑꯗꯨꯕꯨ ꯒꯣꯁꯕꯦꯔꯤꯒꯨꯝꯕꯗꯤ ꯑꯗꯨꯝ ꯑꯩꯈꯣꯏ ꯚꯤꯇꯥꯃꯤꯟ ꯁꯤꯁꯨ ꯑꯗꯨꯝ ꯗꯔꯀꯥꯔ ꯂꯩꯕꯒꯤ ꯒꯨꯁꯕꯦꯔꯤꯒꯨꯝꯕꯁꯦ ꯑꯗꯨꯝ ꯊꯨꯝꯒ ꯈꯤꯇꯪ ꯇꯩꯔ ꯁꯠ ꯁꯠ ꯁꯠ ꯁꯠ ꯆꯤꯌꯨ ꯇꯧꯔꯒ ꯑꯗꯨꯝ ꯀꯩꯅꯣ ꯇꯧꯕꯗꯣ ꯑꯗꯨ ꯑꯩꯒꯤ ꯆꯤꯟꯗꯗꯤ ꯁꯦꯚꯔꯗꯤ ꯇꯧꯗ꯭ꯔꯦꯕ ꯑꯗꯨꯝ ꯏꯁꯥꯗ ꯆꯪꯅꯗꯤ ꯌꯥꯔꯦ ꯂꯥꯏꯔꯤ ꯏꯠ ꯋꯥꯔꯛ ꯏꯠꯁ ꯃꯦꯖꯤꯛ ꯍꯥꯏꯅ ꯑꯃ ꯋꯥꯈꯜꯗ ꯂꯩꯔꯒ ꯑꯗꯨꯝ ꯁꯠ ꯁꯠ ꯁꯠ ꯆꯥꯁꯤꯟꯕꯗꯣ ꯑꯗꯨꯃꯥꯏꯅ ꯇꯧꯋꯦ ꯎꯝ ꯑꯁꯤ ꯑ ꯑꯥꯕꯛꯀꯥꯗꯧꯗꯤ ꯅꯪ ꯆꯥꯅꯤꯡꯕ꯭ꯔꯥ
ꯎꯝ ꯑꯋꯥꯀ ꯇꯣꯗꯤ ꯑꯩꯈꯣꯏ ꯏꯃꯨꯡꯗꯤ ꯂꯣꯏ ꯆꯥꯏ ꯑꯩꯕꯨꯗꯤ ꯆꯥꯗꯦ ꯅ ꯅꯣꯏꯗꯤ
ꯑꯩꯁꯨ ꯑꯗꯨꯗꯤ ꯄꯥꯛ ꯆꯥꯅꯤꯡꯗꯕꯀꯣ ꯕꯇꯔꯤ ꯇꯦꯁ ꯂꯩꯔꯒ ꯑꯩꯈꯣꯏ ꯑꯩꯒꯤ ꯁꯤꯁꯇꯔꯅꯣ ꯑꯩꯈꯣꯏꯁꯤꯗꯤ ꯍꯥꯎꯋꯦ ꯍꯥꯎꯋꯦ ꯍꯥꯏꯌꯦꯦ ꯑꯗꯨꯕꯨ ꯑꯩꯒꯤꯗꯃꯛꯇꯤ ꯑꯩꯅ ꯌꯥꯝ ꯄꯥꯝꯃꯦ ꯍꯥꯏꯕꯗꯤ ꯑꯣꯏꯗꯕ
ꯑꯣꯀꯦ ꯅꯣꯏꯒ ꯑꯗꯤ ꯀꯃꯥꯏꯅ ꯇꯧꯒꯦ ꯑꯩꯈꯣꯏꯕꯨꯗꯤ ꯍꯧꯐꯛꯀꯗꯕꯁꯦ ꯄ꯭ꯔꯦꯁꯣꯔꯥꯏꯁ ꯃꯤꯜꯛ ꯑꯃ ꯃꯣꯏ ꯃꯤ ꯑꯃ ꯂꯩꯗꯅ ꯇꯤꯟ ꯀꯦꯟꯒꯨꯝꯕꯒꯤ ꯌꯥꯝ ꯁ꯭ꯋꯤꯠ ꯇꯧꯕ ꯃꯛꯇꯨꯒ ꯃꯤꯛꯁ ꯇꯧꯔꯒ ꯆꯥꯏ
ꯑꯣ ꯑꯣꯏꯕ꯭ꯔꯥ ꯑꯩꯗꯤ ꯑꯗꯨꯃꯥꯏꯅ ꯄꯥꯛ ꯆꯥꯗ꯭ꯔꯤꯅꯦ ꯈꯪꯉꯦ ꯅꯪꯅ ꯍꯧꯖꯤꯛ ꯍꯥꯏꯕꯁꯦ ꯇꯦꯇ꯭ꯔꯥ ꯄꯦꯛꯇ ꯂꯥꯛꯑꯒ ꯃꯤꯜꯛ ꯀ꯭ꯔꯤꯝ ꯂꯥꯛꯄ ꯄꯣꯗꯣ ꯈꯔ ꯊꯤꯛ ꯑꯣꯏꯔꯒꯀꯣ ꯑꯥꯍꯥ ꯑꯥ ꯑꯣ ꯑꯣ ꯑꯣ
ꯅꯣꯏꯗꯤ ꯑꯕꯣꯛꯀꯇꯥ ꯉꯥꯛꯇ ꯆꯥꯕ꯭ꯔꯣ
ꯃꯣꯏ ꯑꯍꯣꯏ ꯑꯕꯀꯣꯗꯣ ꯑꯗꯨ ꯈꯛꯇ ꯆꯥꯏꯌꯦ ꯃꯣꯏꯗꯤ
ꯑꯣꯀꯦ ꯑꯣꯀꯦ
ꯑꯗꯨꯒꯤ ꯑꯩ ꯑꯗꯨ ꯑꯗꯨꯒꯤꯔꯁꯨ ꯑꯗꯨꯒꯤꯁꯨꯔ ꯈꯪꯗꯦ ꯑꯩꯗꯤ ꯍꯥꯎꯋꯦ ꯍꯥꯏꯅ ꯍꯥꯏꯗꯣꯛꯄ ꯍꯩꯇꯦ ꯁꯦꯕ
ꯑꯣꯀꯦ ꯑꯣꯀꯦ ꯑꯕ ꯀ ꯑ ꯍꯣꯏ ꯃꯥꯒꯤ ꯍꯣꯏ ꯃꯁꯥꯒꯤ ꯐ꯭ꯂꯦꯕꯔꯁꯨ ꯑꯗꯨꯝ ꯂꯩ ꯍꯣꯏ ꯑꯩ ꯑꯗꯨ ꯑꯩ ꯑꯩꯕꯨꯗꯤ ꯌꯥꯝ ꯄꯥꯛ ꯑꯩ ꯏꯃꯨꯡ ꯆꯥꯁꯨ ꯑꯩꯕꯨꯗꯤ ꯌꯥꯝ ꯄꯥꯛ ꯆꯥꯗꯦ ꯑꯗꯨꯁꯨ ꯍꯣꯏ ꯑꯗꯨꯝ ꯇꯦꯁꯄꯨꯗꯤ ꯇꯧꯈ꯭ꯔꯦ ꯑꯗꯨꯝ ꯌꯥꯏ
ꯎꯝ ꯅꯍꯥꯟꯗꯣ ꯑꯩꯒꯤ ꯐ꯭ꯔꯦꯟꯅꯗꯤ ꯑꯃꯨꯔꯛꯇꯤ ꯃꯤꯜꯛ ꯍꯧꯖꯤꯛꯀꯤ ꯃꯤꯜꯛ ꯀ꯭ꯔꯤꯝ ꯈꯔ ꯊꯤꯛ ꯑꯣꯏꯕꯗꯨꯒ ꯃꯈꯣꯏꯒꯤ ꯗꯦꯖꯔꯠꯀꯤ ꯑꯥꯐꯇꯔ ꯗꯤꯅꯔ ꯁꯦꯝꯃꯒ ꯄꯤꯔꯛꯑꯦꯕ ꯑ ꯑꯗꯨꯝ ꯍꯥꯎꯗꯤ ꯍꯥꯎꯋꯦ ꯑꯗꯨ ꯑꯗꯨꯗꯨꯗ ꯑꯕꯀꯗꯣꯁꯨ ꯑꯗꯨꯝ ꯍꯥꯞꯆꯤꯂꯗꯤ ꯑꯗꯨꯝ ꯆꯥꯕꯗꯤ ꯌꯥꯅꯉꯥꯏ ꯃꯥꯜꯂꯦ ꯍꯥꯎꯔꯒ ꯈꯪꯗꯦ ꯇ꯭ꯔꯥꯏꯗꯤ ꯁꯨꯛꯇꯧ ꯇꯧꯗ꯭ꯔꯔꯤ ꯀꯣ ꯑ ꯑꯗꯨ ꯑꯗꯨꯝ ꯏꯁꯤꯂꯤ ꯑꯗꯨꯝ ꯆꯥꯕ ꯍꯔꯤ ꯑ ꯥꯏ ꯃꯥꯅꯦ
ꯎꯝ ꯆꯉ
ꯎꯝ
ꯑꯗꯨꯒ ꯅꯪ ꯃꯦꯡꯒꯣ ꯃꯦꯡꯒꯣꯒꯨꯝꯕꯗꯤ ꯀꯃꯥꯏꯅ ꯇꯧꯒ ꯅꯪ ꯀꯩꯅꯣ ꯌꯦꯂꯣ ꯇꯧꯕ ꯃꯦꯡꯒꯣꯗꯨ ꯍꯦꯟꯅ ꯄꯥꯝꯕ꯭ꯔꯣ ꯑꯣ ꯑꯩꯈꯣꯏ ꯇꯝꯄꯥꯛꯀꯨꯝꯕꯒꯤ ꯃꯦꯡꯒꯣꯗ ꯍ ꯩ ꯅꯄꯥꯝꯕꯣ
ꯑ ꯑꯩꯗꯤ ꯃꯕꯦꯡꯒꯣꯁꯦ ꯌꯦꯂꯣꯀꯣ ꯃꯨꯜꯂꯛꯄ ꯀꯥꯟꯗ ꯌꯦꯂꯣ ꯑꯣꯏꯔꯛꯄꯗꯣ
ꯑ
ꯑꯗꯨꯅ ꯍꯦꯟꯅ ꯄꯥꯝꯃꯦ ꯑꯗꯨꯒ ꯃꯨꯟꯗ꯭ꯔꯤꯉꯩꯗ ꯃꯨꯟꯗ꯭ꯔꯤꯉꯩꯗ ꯒ꯭ꯔꯤꯟ ꯑꯣꯏꯕ ꯃꯇꯝꯗꯨꯁꯨ ꯑꯗꯨꯝ ꯈꯔꯗꯤ ꯑꯗꯨꯝ ꯆꯥꯕ ꯌꯥꯏ ꯑꯗꯨꯕꯨ ꯁꯣꯜꯀ ꯆꯤꯂꯤ ꯄꯥꯎꯗꯔ ꯌꯥꯝꯅ ꯁꯥꯗꯕ ꯖꯥꯠꯇꯣ ꯁꯥꯕ ꯥꯠꯇꯤ ꯆꯥꯕꯗꯤ ꯈꯔ ꯋꯥꯏꯗ ꯑꯗꯨꯕꯨ ꯁꯥꯗꯕ ꯖꯥꯠ ꯆꯤꯂꯤ ꯄꯥꯎꯗꯔ ꯂꯩꯌꯦꯅꯀꯣ ꯑꯗꯨꯒ ꯊꯨꯝꯒ ꯑꯗꯨꯝ ꯈꯔ ꯃꯤꯛꯁ ꯇꯧꯔ ꯈꯔꯗꯤ ꯆꯥꯕ ꯌꯥꯏ ꯑꯗꯨꯕꯨ ꯌꯥꯝꯅꯗꯤ ꯆꯥꯕ ꯉꯝꯅꯩ
ꯑꯗꯨꯒ ꯃꯦꯡꯒꯣꯗꯨ ꯅꯪ ꯑꯦꯛꯁꯄꯣꯔꯠ ꯑꯦꯛꯁꯄꯣꯔꯠꯀꯤ ꯍꯦꯟꯅ ꯄꯥꯝꯕꯣ
ꯑꯁ ꯅꯠꯇꯦ ꯂꯣꯀꯦꯜ ꯂꯣꯀꯦꯜꯒꯨꯝꯅ ꯄꯥꯝꯃꯤꯅ ꯑꯩꯈꯣꯏ ꯑꯥ ꯑꯗꯒꯤ ꯏꯝꯄꯣꯔꯠ ꯇꯧꯔꯛꯄ ꯃꯦꯡꯒꯣꯗꯨꯗꯤ ꯀꯗꯥꯏꯗꯒꯤ ꯑꯦꯂꯔꯖꯤ ꯊꯣꯛꯄ ꯁꯨꯝ ꯌꯥꯝ ꯂꯩꯅꯔꯦꯅꯦ ꯍꯤꯗꯥꯛ ꯀꯨꯝꯕ ꯍꯥꯞꯄꯒꯤꯀꯣ ꯃꯆꯤꯟ ꯋꯥꯏꯗ ꯂꯣꯏꯅ ꯔꯦꯠ ꯑꯣꯏꯔꯒ ꯑꯗꯨ ꯆꯥꯕꯒꯤꯅꯦ ꯍꯦꯟꯅ ꯑꯩꯈꯣꯏꯒꯤ ꯐ꯭ꯔꯦꯟ ꯁꯔꯀꯜ ꯈꯔ ꯈꯪꯕ ꯂꯩꯔꯦꯕ ꯑꯗꯨꯒꯤ ꯃꯄꯥꯟꯒꯤꯗꯤ ꯆꯥꯅꯤꯡꯗꯦ ꯑꯗ ꯑꯩꯈꯣꯏ ꯂꯣꯀꯦꯜ ꯑꯩꯈꯣꯏ ꯁꯤ ꯍꯩꯅꯧꯗꯤ ꯑꯩꯈꯣꯏꯁꯨ ꯑꯩꯈꯣꯏ ꯌꯨꯝꯗꯁꯨ ꯌꯥꯝ ꯍꯧꯋꯦꯗ ꯑꯗꯨꯒꯤ ꯍꯧꯖꯤꯛ ꯃꯇꯝꯁꯤꯗꯤ ꯑꯩꯈꯣꯏꯗꯤ ꯍꯩꯅꯧꯁꯦ ꯀꯔꯤꯁꯨ ꯂꯩꯇ꯭ꯔꯦ ꯑꯗꯨꯝ ꯌꯨꯝ ꯑꯗꯨꯝ ꯊꯣꯛꯄꯗꯨ ꯆꯥꯕ ꯉꯝꯗꯕꯒꯤ ꯑꯗꯨꯝ ꯅꯦꯕꯔꯁꯀꯨꯝꯕ ꯐ꯭ꯔꯦꯟꯁ ꯦꯂꯦꯇꯤꯞꯁꯀꯨꯝꯕꯗ ꯑꯗꯨꯝ ꯑꯗꯨꯨꯝ ꯄꯤꯊꯣꯛꯄꯅꯦ ꯑꯩꯗꯤ ꯌꯥꯝ ꯌꯥꯝ ꯂꯩꯌꯦ ꯑꯩꯈꯣꯏꯗꯗꯤ ꯃꯦꯡꯒꯣꯒꯤ ꯄꯥꯝꯕꯤꯁꯦ ꯆꯥꯎ ꯆꯥꯎꯕꯁꯦꯀꯣꯟ ꯊ꯭ꯔꯤ ꯐꯣꯔ ꯃꯔꯤ ꯂꯩꯌꯦꯕ ꯆꯥꯎ ꯆꯥꯎꯕꯁꯦ ꯑꯗꯨꯒ ꯑꯄꯤꯛꯄ ꯑꯁꯤꯁꯤꯅ ꯑꯅꯤꯒꯨꯝꯕꯀꯣ
ꯑꯥ
ꯑꯗꯨꯒꯤ ꯃꯦꯡꯒꯣꯕꯨꯗꯤ ꯌꯥꯝꯅ ꯀꯩꯅꯣ ꯇꯧꯋꯦ ꯑꯗꯨꯒ ꯄꯣꯃꯤꯒ꯭ꯔꯦꯅꯦꯠꯁꯨ ꯍꯧꯋꯦ ꯑꯩꯈꯣꯏ ꯌꯨꯝꯗ ꯑꯗꯨ ꯀꯥ ꯑ ꯄꯣꯃꯤꯒ꯭ꯔꯦꯦꯟꯗꯁꯨ ꯌꯥꯝ ꯍꯥꯎꯋꯦ
ꯚꯣꯃꯤ ꯒꯅꯦꯁꯨ ꯑꯗꯨ ꯑꯩꯈꯣꯏ ꯂꯣꯀꯦꯜꯒꯨꯝꯕꯩꯗꯤ ꯎ ꯁ꯭ꯋꯤꯠ ꯑꯣꯏꯕ ꯉꯝꯕ꯭ꯔꯣ ꯃꯣꯏꯨꯟ ꯃꯨꯟꯕ ꯉꯝꯕ ꯉꯝꯕ꯭ꯔꯣ
ꯑꯩꯈꯣꯏ ꯂꯣꯀꯦꯜꯒꯤ ꯄꯣꯃꯤꯒ꯭ꯔꯦꯅꯦꯠꯇꯤ ꯈꯔ ꯁꯤꯟꯕ ꯃꯥꯜꯂꯦ ꯑꯩꯅ ꯈꯟꯕꯗꯀꯣ ꯑꯗꯨ ꯍꯣꯏ ꯍꯣꯏ ꯑꯗꯨꯒ ꯑꯩꯈꯣꯏꯒꯤꯗꯨꯗꯤ ꯍꯥꯟꯅ ꯃꯤꯅ ꯂꯩꯔꯝꯕꯅ ꯊꯥꯔꯝꯕꯒꯤꯀꯣ ꯀꯔꯤ ꯍꯥꯏꯁꯤꯔꯥꯠ ꯃꯄꯥꯟꯒꯤ ꯌꯥꯝꯅ ꯆꯥꯎꯔꯒ ꯁ꯭ꯋꯤꯠ ꯑꯣꯏꯕ ꯖꯥꯠꯇꯨꯅꯦꯕ ꯑꯩꯈꯣꯏꯒꯤꯗꯤ ꯑꯗꯨꯒꯤ ꯑꯩꯈꯣꯏꯗꯤ ꯍꯥꯎꯋꯦ ꯑ
ꯑꯣꯀꯦ ꯑꯣꯦ ꯑꯣꯀꯦ ꯑꯣ ꯅꯣꯏ ꯅꯣꯏ ꯅꯣꯏ ꯄꯣꯃꯤ ꯒ꯭ꯔꯥꯅꯦꯠꯁꯦ ꯑꯃ ꯀꯩꯅꯣ ꯃꯆꯨ ꯈꯔ ꯑꯉꯥꯡꯕꯗꯀꯣ
ꯍꯣꯏ ꯍꯣꯏ ꯉꯥꯡꯔꯒ ꯆꯥꯛꯑꯣ ꯖꯥꯠꯣ ꯃꯨꯟꯅ ꯆꯠꯈ꯭ꯔꯦ ꯍꯥꯏꯔꯗꯤ ꯄꯨꯔꯥ ꯀꯥꯏꯊꯣꯛꯄ ꯖꯥꯠꯇꯣ ꯑꯥ ꯑꯗꯨ ꯑꯗꯨꯒꯨꯝꯕꯗꯣ
ꯑꯣꯦ ꯑ ꯑꯗꯨꯗꯗꯤꯥꯎꯥꯎ ꯍꯥꯎ
ꯎꯝ ꯎꯝ ꯍꯥꯎꯋꯦ ꯑꯗꯨꯗꯤ ꯑꯗꯨꯒ ꯂꯨꯕꯥꯥꯞ ꯂꯩꯌꯦꯅꯀꯣ ꯒ꯭ꯔꯦꯞ ꯐ꯭ꯔꯨꯠꯇꯣ
ꯑꯣꯒꯦ ꯐꯜ ꯑꯣꯀꯦ
ꯑꯗꯨꯁꯨ ꯑꯗꯨꯝ ꯂꯩꯌꯦ
ꯒ ꯒ꯭ꯔꯦꯞ ꯐꯨꯗ ꯍꯥꯏꯔꯗꯤ ꯒ꯭ꯔꯦꯞ ꯒ꯭ꯔꯦꯞꯇꯔꯣ ꯀꯝꯕꯅꯣ
ꯅꯠꯇꯦ ꯑꯁꯤ ꯂꯨꯕꯥꯞꯇꯁꯨ ꯒ꯭ꯔꯦꯞ ꯐ꯭ꯔꯨꯠ ꯍꯥꯏꯅ ꯀꯧꯕ ꯅꯠꯇꯦ
ꯑꯥ ꯅꯣꯕꯥꯞ ꯆꯠꯇ꯭ꯔꯣ ꯑꯣꯀꯦ ꯑꯣꯀꯦ ꯑꯣꯀꯦ ꯑꯣꯀꯦ ꯑꯣꯀꯦ ꯑꯥ ꯑꯥ ꯑꯗ ꯑꯗꯨꯁꯨ ꯍꯥꯎꯋꯦ
ꯑ ꯑꯗꯨꯝ ꯍꯥꯎꯋꯦꯀꯣ ꯑꯗꯨꯅ ꯑꯩꯈꯣꯏꯅ ꯆꯠꯅꯤ ꯁꯦꯝꯃꯒ ꯆꯤꯅꯤꯁꯨ ꯈꯤꯇꯪ ꯍꯥꯎꯔꯒꯀꯣ ꯈꯔ ꯁꯤꯜꯂꯗꯤ ꯍꯥꯏꯕ ꯅ ꯊꯨꯝꯕ ꯀꯛꯄ ꯂꯣꯏꯔꯦ ꯑꯩꯒꯤ ꯋꯥꯔꯤꯁꯤꯁꯨ
ꯑ ꯑꯗꯨꯃꯥꯏꯅ ꯑꯗꯨꯁꯨ ꯑꯗꯨꯝ ꯍꯥꯎꯋꯦ ꯎꯝ
ꯍꯣꯏ ꯑꯗꯨꯒꯞ ꯑꯩꯈꯣꯏ ꯑꯩꯈꯣꯏ ꯗꯤ ꯑꯩꯈꯣꯏꯕꯨꯗꯤ ꯒꯥꯔꯗꯦꯟ ꯐ꯭ꯂꯥꯋꯔ ꯉꯥꯛꯇ ꯇꯧꯋꯤꯗ
ꯑꯣ ꯑꯣ ꯐꯩꯌꯦꯅꯦ ꯅꯣꯏ ꯏꯃꯥꯗꯣ ꯐ꯭ꯂꯥꯋꯔ ꯄꯥꯝꯔꯝꯒꯅꯤꯅꯦ ꯑꯗꯨꯗꯤ
ꯐ꯭ꯂꯥꯋꯔ ꯍꯣꯏ ꯍꯧꯖꯤꯛꯄꯨꯗꯤ ꯍꯣꯏ ꯑꯗꯨ ꯀꯩꯅꯣ ꯐ꯭ꯂꯥꯋꯔꯁꯨ ꯍꯧꯖꯤꯛꯄꯨꯗꯤ ꯀꯁꯤ ꯋꯥꯎꯗ ꯎ ꯉꯥꯛꯇꯦꯀꯣ ꯎꯝ ꯑꯣ ꯍꯣꯏ
ꯎꯝ
ꯐ꯭ꯂꯋꯔ ꯐ꯭ꯂꯋꯔ ꯑꯗꯨ ꯏꯁꯄ꯭ꯔꯤꯡꯒꯨꯝꯕ ꯂꯥꯛꯑꯗꯤ ꯍꯣꯏ ꯈꯔ ꯐꯖꯩ ꯎꯝ ꯑꯗꯣ ꯍꯧꯖꯤꯛꯄꯗꯤꯛ ꯀꯩꯁꯨ ꯂꯩꯇꯦ
ꯑ ꯑ ꯑ ꯍꯣꯏ ꯑ ꯃꯇꯝ ꯌꯧꯔ ꯑꯗꯨꯗꯤ ꯑꯃꯨꯛ ꯀꯩꯅꯣ ꯇꯧꯔꯛꯀꯅꯤ ꯊꯣꯔꯛꯀꯅꯤꯗ ꯀꯂꯔꯐꯨꯜ ꯌꯥꯝ ꯑꯣꯏꯔꯒꯀꯣ
ꯎꯝ ꯑꯗꯨꯁꯨ ꯍꯣꯏ ꯅꯪꯗꯤ ꯈ꯭ꯔꯤꯁꯃꯥꯁ ꯀꯨꯝꯃꯗꯤ ꯅꯣꯏ ꯅꯪꯗꯤ ꯌꯨꯝ ꯌꯨꯝ ꯍꯥꯏꯕꯁꯦ ꯌꯨꯝ ꯆꯠꯄ꯭ꯔꯣꯑꯣ ꯀꯃꯥꯏꯅ ꯇꯧꯒꯦ
ꯑꯩꯁꯦꯀꯣ ꯈ꯭ꯔꯤꯁꯃꯥꯁꯇ ꯍꯥꯏꯔꯒꯗꯤ ꯗꯤ ꯑꯩꯁꯦ ꯈꯪꯗꯦ ꯅꯍꯥꯟ ꯑꯩꯒꯤ ꯍꯁꯕꯦꯟ ꯈꯣꯏ ꯈꯨꯟꯗ ꯂꯩꯔꯨꯕꯗꯣ ꯊ꯭ꯔꯤ ꯌꯔꯁ ꯃꯨꯛꯇꯤ ꯂꯩꯔꯣꯏ ꯍꯥꯏꯕꯀꯣ ꯑꯣ ꯑꯁ ꯀꯔꯤꯁꯨ ꯁꯦꯂꯦꯕ꯭ꯔꯦꯠ ꯇꯧꯕ ꯐꯪꯗꯦꯅ ꯑꯩꯒꯤ ꯍꯁꯕꯦꯟꯁꯦ ꯑꯗꯨꯝ ꯕꯤꯖꯤ ꯑꯣꯏꯔꯒ ꯂꯩꯕꯒꯤꯀꯣ
ꯑꯥ
ꯈ꯭ꯔꯤꯁꯃꯥꯁ ꯍꯥꯏꯔꯁꯨ ꯏꯅꯧꯒꯤ ꯑꯦꯛꯖꯥꯝꯒꯤ ꯀꯣꯑꯣꯗꯤꯅꯦꯇꯔ ꯑꯣꯏꯕꯒꯤ ꯈ꯭ꯔꯤꯁꯃꯥꯁ ꯍꯥꯏꯔ ꯒꯦꯗꯔꯤꯡꯒꯨꯝꯕꯁꯨ ꯆꯠꯄ ꯉꯝꯗꯦ ꯑꯗꯨꯝ ꯝ ꯌꯨꯝꯗ ꯀ꯭ꯋꯥꯇꯔꯗ ꯑꯗꯨꯝ ꯂꯩꯔꯒ ꯑꯉꯥꯡꯁꯤꯡꯒ ꯑꯗꯨꯝ ꯂꯩꯌꯦ ꯑꯗꯨꯒꯤ ꯈꯨꯟꯅꯁꯨ ꯃꯣꯏ ꯈꯨꯟꯗꯁꯨ ꯁꯦꯂꯦꯕ꯭ꯔꯦꯠ ꯇꯧꯕ ꯐꯪꯗꯦꯗ ꯈ꯭ꯔꯤꯁꯃꯥꯁꯁꯦ ꯊ꯭ꯔꯤ ꯌꯔꯁ ꯂꯩꯔꯨꯕꯗꯣꯀꯣ ꯑꯗꯨꯒꯤ ꯈ꯭ꯔꯤꯁꯃꯥꯁꯁꯦ ꯑꯩꯈꯣꯏ ꯑꯩꯈꯣꯏ ꯏꯄꯥ ꯃꯅꯥꯛꯇ ꯈ꯭ꯋꯥꯏꯗ ꯅꯨꯡꯉꯥꯏꯔꯦꯗ ꯑꯩꯈꯣꯏꯒꯤ ꯑꯦꯔꯤꯌꯥꯗꯣ ꯖꯁ ꯑꯩꯈꯣꯏꯒꯤ ꯑꯩꯈꯣꯏꯒꯤ ꯃꯤꯈꯣꯏꯁꯦ ꯑꯣꯡꯂꯤ ꯑꯩꯠ ꯇꯨ ꯅꯥꯏꯟ ꯍꯥꯎꯁ ꯍꯣꯜ ꯈꯛꯇꯅꯦꯕꯀꯣ
ꯑ
ꯑꯗꯨ ꯑꯣꯏꯔꯁꯨ ꯀꯔꯤ ꯍꯥꯏꯁꯔꯦ ꯌꯥꯝ ꯄꯦꯟꯅ ꯑꯗꯨꯝ ꯁꯦꯂꯦꯕ꯭ꯔꯦꯠ ꯇꯧꯕ ꯐꯪꯕꯗꯣ
ꯑꯣꯈꯦ
ꯑꯗꯨꯒꯤ ꯑꯗꯨꯝ ꯅꯨꯡꯉꯥꯏꯗ ꯑꯩꯈꯣꯏ ꯐꯥꯗꯔ ꯑꯩꯈꯣꯏꯒꯤ ꯌꯨꯝ ꯆꯠꯂꯦ ꯁꯦꯂꯦꯕ꯭ꯔꯦꯠ ꯇꯧꯕꯗꯣꯀꯣ
ꯎꯝ
ꯑꯗꯨꯅ ꯅꯨꯡꯉꯥꯏ ꯈꯨꯟꯗꯗꯤ ꯍꯦꯟꯅ ꯅꯨꯡꯉꯥꯏꯕꯅꯦ ꯑꯗꯨꯗ ꯑꯩꯒꯤ ꯍꯁꯕꯟꯅ ꯀꯔꯤꯁꯨ ꯄꯨꯊꯣꯛꯄꯤꯗꯕꯀꯣ
ꯑꯗꯣ ꯎꯝ ꯁꯔ ꯁꯃꯔ ꯦꯀꯦꯁꯟ ꯐꯦꯃꯤꯂꯤ ꯇꯥꯏꯝ ꯍꯥꯏꯔꯁꯨ ꯁꯝꯃꯔ ꯚꯦꯀꯦꯁꯟꯁꯦ ꯃꯥ ꯑꯗꯨꯝ ꯏꯛꯅꯧ ꯑꯦꯛꯖꯥꯝ ꯂꯥꯏꯛ ꯏꯟ ꯑꯦ ꯌꯌꯥꯔ ꯏꯛꯅꯧ ꯑꯦꯛꯖꯥꯝꯁꯦ ꯑꯅꯤꯔꯛꯅꯦꯕ ꯁꯝꯃꯔ ꯑꯃ ꯋꯤꯟꯇꯔ ꯑꯃ ꯑꯗꯨꯒ ꯁꯝꯃꯔ ꯚꯦꯀꯦꯁꯟ ꯑꯉꯥꯡꯁꯤꯡ ꯐꯪꯕꯗ ꯃꯥꯁꯦ ꯁꯨꯇꯤ ꯂꯧꯕ ꯌꯥꯔꯔꯣꯏ ꯁꯣ ꯑꯗꯨ ꯃꯇꯝꯗ ꯐꯦꯃꯤꯂꯤ ꯇꯥꯏꯝ ꯂꯩꯇ꯭ꯔꯦ ꯑꯗꯨꯒ ꯋꯤꯟꯇꯔ ꯕꯦꯀꯦꯁꯟ ꯈ꯭ꯔꯤꯁꯃꯥꯁ ꯇꯥꯏꯝ ꯃꯤ ꯃꯌꯥꯝ ꯂꯥꯎꯔꯒ ꯏꯃꯨꯡ ꯃꯅꯨꯡ ꯄꯨꯜꯂꯒ ꯇꯧꯕ ꯃꯇꯝꯁꯦ ꯑꯗꯨꯗꯁꯨ ꯂꯩ ꯔꯣ ꯔꯣꯏ ꯑꯗꯨꯒꯤ ꯑꯩꯅ ꯍꯦꯛꯇ ꯁꯥꯎꯅꯤꯡꯕꯀꯣ ꯑꯩꯈꯣꯏ ꯈꯛꯇ ꯑꯗꯨꯝ ꯍꯦ ꯇ ꯂꯩꯍꯧꯕꯗꯣ ꯑꯗꯨꯒꯤ ꯑꯗꯨꯝ ꯁꯥꯎꯅꯤꯡꯕ ꯈꯨꯟꯗꯕꯨꯗꯤ ꯌꯥꯝ ꯅꯨꯡꯉꯥꯏꯔꯝꯒꯅꯤ
ꯑꯣꯀꯦ ꯌꯥꯝ ꯌꯥꯝ ꯌꯥꯝ ꯄꯥꯛ ꯄꯨꯟꯕ ꯃꯇꯝ ꯐꯪꯗꯕꯀꯣ ꯃꯥꯁꯦ
ꯍꯣꯏ ꯍꯣꯏ ꯑꯗꯨꯒꯤꯅꯦ ꯑꯗꯨꯒꯤ ꯈ꯭ꯔꯤꯁꯃꯥꯁ ꯃꯇꯝꯗꯁꯨ ꯄꯥꯛ ꯊ꯭ꯔꯤ ꯌꯔꯁ ꯑꯗꯨꯝ ꯑꯩꯈꯣꯏ ꯂꯩꯃꯤꯟꯅꯔꯨꯕꯁꯦ ꯀꯔꯤꯒꯤꯁꯨ ꯀꯔꯤ ꯍꯥꯏꯁꯦ ꯌꯥꯝ ꯅꯨꯡꯉꯥꯏꯅ ꯇꯧꯗꯦꯕ ꯌꯨꯝꯗ ꯖꯁ ꯁꯝ ꯏꯁꯄꯦꯁꯦꯜ ꯗꯤꯁ ꯑꯗꯨꯝ ꯁꯦꯝꯂꯒꯀꯣ ꯑ ꯇꯧꯅꯤ ꯑꯗꯣ ꯑꯩꯈꯣꯏ